ꯎꯝ
ꯔꯔꯕꯣ
ꯇꯥꯏ ꯇꯥꯏ
ꯎꯝ ꯀꯩ ꯂꯝꯗꯅꯦꯕ ꯅꯪ ꯊꯣꯛꯣꯛꯇꯣꯏꯁꯦ
ꯉꯁꯤꯒꯤꯔꯣ
ꯎꯝ ꯀꯩ ꯂꯝꯗꯅꯣ ꯋꯥꯈꯗ ꯂꯩꯕꯣ
ꯆꯉꯥꯡꯒꯩꯗ
ꯎꯝ ꯑꯉꯥꯡꯈꯩ ꯍꯌꯦꯡ ꯌꯦꯔꯕ ꯊꯣꯛꯂꯛꯏꯁꯦ ꯅꯠꯇꯅ ꯄꯨꯂꯞ ꯑꯣꯏꯅ ꯊꯣꯛꯂꯛꯏꯔ ꯀꯩꯅꯣ
ꯅꯣꯡ ꯅꯤꯒꯤꯁꯤꯅ ꯃꯃꯤꯠꯇꯨ ꯅꯨꯡꯉꯥꯏꯇꯕ ꯃꯃꯤꯁꯨ ꯃꯃꯤꯠꯨ ꯌꯦꯡꯊꯣꯔꯛꯀꯗꯕ ꯃꯃꯤ ꯃꯃꯤꯠꯇꯨ ꯅꯍꯥꯟꯦ ꯑꯥꯏꯗ꯭ꯔꯣ ꯑꯃ ꯄꯤꯔꯝꯕꯅꯦꯕꯀꯣ ꯃꯃꯤ ꯇꯣ ꯉꯁꯛ ꯉꯥꯡꯉꯒ ꯀꯩꯅꯣꯝ ꯇꯧꯍꯧꯕꯅꯦꯕ ꯑꯗꯨꯗꯨꯒꯤ ꯃꯤꯠꯁꯨ ꯌꯦꯡꯒꯗꯕ
ꯎꯝ ꯑꯩꯁꯨ ꯃꯦꯠꯆꯦ ꯈꯀ ꯁꯣꯏ ꯌꯦꯡꯗꯨꯅꯤ ꯌꯥꯗ ꯏꯁꯄꯦꯛ ꯃꯤꯒꯤ ꯆꯥꯟꯅꯕ ꯏꯁꯄꯦꯛ ꯃꯤ ꯎꯞꯄꯗꯣ ꯑꯩꯅ ꯇꯪꯁꯤꯜꯂꯁꯨꯝ ꯎꯞꯄꯗ ꯑꯩꯒ ꯁꯥꯟꯅꯕ ꯌꯥꯝ ꯌꯥꯎ ꯆꯋꯦꯕ ꯄꯨꯋꯥꯋꯥ ꯌꯥꯎꯕꯗ ꯑꯔꯥꯞꯄ ꯄꯣꯠꯁꯦ ꯄꯥꯛꯎꯕ ꯉꯝꯗꯦꯕ ꯑꯩ
ꯃꯤꯅꯠꯃꯤꯠꯇ ꯌꯦꯡꯊꯣꯛꯑꯣ ꯍꯦꯟꯖꯟꯗ꯭ꯉꯩꯗ ꯌꯦꯡꯨ ꯆꯜꯂꯣ
ꯎꯝ ꯁꯤ ꯂꯣꯏꯕꯒ ꯁꯨꯝ ꯑꯩꯅ ꯊꯥꯖꯤꯟꯕꯗ ꯃꯣꯏꯅ ꯍꯥꯞꯄꯛꯀꯗ꯭ꯔꯣ ꯑꯃꯃꯨꯛ
ꯎ ꯐꯣꯟꯒꯤꯗꯤ ꯈꯪꯗꯦ ꯑꯇꯣꯞꯄꯗꯣ ꯂꯥꯛ ꯀꯥꯕꯒꯅꯤ
ꯎꯝ ꯅꯪ ꯉꯔꯥꯡꯒꯤꯗꯣ ꯌꯦꯍꯨꯝꯗꯣ ꯃꯔꯤ ꯅꯠꯇ ꯇꯧꯔꯤꯗꯣ ꯇꯃꯩꯗꯣ
ꯀꯔꯝꯕ
ꯀꯤꯍꯣꯝꯗꯣ ꯅꯪ ꯂꯩꯔꯤꯗꯨ
ꯃꯥꯅꯦ ꯃꯥꯅꯦ ꯎꯝ
ꯎꯝ ꯀꯔꯝꯕꯗꯅꯣ ꯅꯪꯅꯗꯨꯕꯣ
ꯀꯈꯣꯏ ꯁ꯭ꯋꯥꯏꯗꯣꯏꯅꯦ
ꯎꯝ ꯁꯃ ꯔꯣꯁꯟ ꯑꯃꯨꯛ ꯊꯧꯋꯦꯕ ꯅꯪ ꯊꯧꯔ ꯃꯇꯨꯡꯗ ꯅꯪ ꯊꯧꯔꯝꯕꯒ ꯈꯣꯁꯨ ꯅꯪ ꯑꯃꯨꯛ ꯊꯧꯛꯏ ꯍꯥꯏꯗꯤ ꯅꯪ ꯎꯏꯔꯛꯇꯅ
ꯃꯥꯁꯨ ꯎꯏꯈꯤ ꯎꯏꯒꯦ ꯇꯧꯔꯛꯏꯅꯤꯅꯦꯉꯣ ꯋꯥꯔꯤꯗꯣ ꯁꯥꯟꯅꯔ ꯆꯄꯗꯤ ꯐ ꯇꯧꯕ
ꯑꯁꯨ ꯋꯥꯔꯤ ꯁꯥꯟꯅꯗꯕꯗꯣ ꯌꯥꯗꯕꯅꯤ ꯋꯥꯔꯤ ꯁꯥꯟꯅꯔꯕ ꯇꯨꯝꯅꯤꯡꯕ ꯐꯕꯅꯤ ꯋꯥꯔꯤ ꯁꯥꯟꯅꯗꯕꯤꯗ ꯃꯥꯏ ꯃꯥꯏꯊꯣꯛꯄ ꯑꯗꯨꯝ ꯐꯝꯃ ꯆꯠꯄꯗꯣ ꯑꯩꯁꯨ ꯅꯣꯡ ꯌꯥꯎꯈ꯭ꯔꯕꯅꯦ ꯍꯟꯗꯛꯀꯤ ꯌꯥꯎꯁꯪꯉꯤꯗꯨꯗ ꯑꯥꯔꯕꯤꯟ ꯑꯩꯈꯣꯏ ꯏꯃꯥꯟꯅꯕ ꯍꯧꯖꯤꯛꯀꯤ ꯉꯔꯥꯡꯒꯤ ꯑꯥꯔꯕꯤꯟꯗꯨꯒ ꯑꯩꯒꯁꯦ ꯍꯜꯂꯛꯃꯤꯟꯅꯕ ꯊꯕꯜꯁꯦ ꯆꯣꯡꯉꯨꯔꯒ ꯅꯨꯡꯗꯥꯡꯒꯤ ꯑꯣꯏꯔꯦ ꯃꯥꯁꯨ ꯃꯅꯤꯡꯗ ꯐꯝꯃꯒ ꯎꯏꯔꯒ ꯍꯜꯂꯛꯄ ꯍꯥꯏꯇꯥꯔꯦ ꯃꯥꯗꯤ ꯑꯣꯏꯗꯕꯅꯤꯅ ꯑꯩꯁꯨ ꯋꯥꯔꯤ ꯁꯥꯟꯅꯅꯕꯁꯨ ꯂꯩꯇꯗꯅ ꯑꯩꯁꯨ ꯊꯧꯔ ꯊꯧꯔ ꯍꯜꯂꯛꯄꯗꯨꯗ ꯑꯩꯁꯨ ꯃꯪꯉꯒ ꯁꯨꯝ ꯊꯧꯕꯥꯜꯂꯁꯨ ꯎꯏꯔꯕ ꯃꯇꯥꯏ ꯊꯧꯗꯗꯅ ꯀꯩꯀꯩꯩꯅꯣꯅꯦ ꯃꯇꯥꯏ ꯊꯧꯖꯔ ꯑꯃꯨꯛ ꯊꯧꯒꯂꯤꯗꯤ ꯅꯣꯡ ꯂꯣꯡꯁꯤꯂꯣꯏꯗ꯭ꯔꯥꯅ ꯑꯗꯣ ꯒ꯭ꯌꯥꯟꯕꯗꯤ ꯁꯨꯝ ꯂꯣꯡꯖꯟꯂꯣꯏꯗꯤ ꯑꯗꯨꯝ ꯈꯜꯂꯉꯤꯗ ꯎꯏꯔꯒꯁꯨ ꯑꯗꯨꯝ ꯊꯧꯋꯦ ꯃꯁꯥꯅ ꯑꯗꯨꯝ ꯀꯃꯥꯏꯅꯗꯣꯏꯅꯣ ꯈꯪꯗꯦ ꯍꯨꯏꯒ ꯂꯩꯕꯒꯁꯦ ꯎꯏꯗꯝꯕꯗꯣ ꯇꯛꯅ ꯑꯗꯨꯝ ꯊꯩꯗꯣꯛꯈꯤꯕꯈꯤꯕ ꯑꯗꯨꯣ
ꯎꯨꯏꯦ ꯎꯏꯦ ꯎꯏꯒꯦꯨꯏꯒꯦ ꯇꯧꯕꯅꯣ ꯑꯁ ꯑꯩ ꯀꯌꯥꯝ ꯋꯥꯏ ꯊꯧꯕꯗ ꯃꯤꯆꯦ ꯑꯃꯨ ꯏꯁꯩ ꯑꯃꯨꯛ ꯇꯥ ꯌꯥꯗꯦ ꯑꯃꯨꯛꯇ ꯇ
ꯑꯁ ꯒꯥꯔꯤꯁꯦ ꯐꯖꯗꯕ ꯐꯖ ꯑꯗꯣ ꯒꯥꯔꯤ ꯂꯥꯛꯄ ꯒꯥꯔꯤ ꯇꯨꯡꯒ ꯂꯥꯛꯄ ꯃꯥꯡꯒ ꯂꯥꯛꯄ ꯂꯣꯏ ꯈꯪꯉꯦꯕꯀꯣ ꯕ꯭ꯔꯦꯟꯁꯦ ꯁꯕꯀꯟꯁꯤꯌꯁꯇ ꯂꯩꯕ ꯍꯥꯏꯇꯥꯔꯦ ꯃꯥꯡꯅꯤ ꯃꯥꯡꯅꯤ
ꯍꯣꯏ ꯂꯩꯕꯅꯤ ꯑꯗꯨꯃꯥꯏꯅ ꯂꯩꯕꯅꯤ ꯀꯣꯟꯅꯗꯤ ꯀꯤꯖꯔꯛꯄꯅꯦꯕ ꯈꯣꯡ ꯈꯟꯖꯤꯜꯂꯨꯔꯀꯥꯟꯗ ꯑꯩꯁꯨ ꯌꯥꯎ꯭ꯔꯕꯅꯤꯅ ꯉꯝꯌꯥ ꯉꯔꯥꯡꯒꯤ ꯑꯩꯈꯣꯏ ꯃꯐꯝ ꯑꯗꯨꯗꯩꯗꯨꯗ ꯑꯩꯅ ꯀꯩꯅꯣꯝꯇꯅ ꯀꯔꯤ ꯍꯥꯏꯔꯀꯗꯕ ꯅꯠꯇ꯭ꯔꯦ ꯑꯩꯈꯣꯏ ꯂꯩꯀꯥꯏꯒꯤꯅꯦꯕ ꯑꯩꯈꯣꯏ ꯂꯩꯀꯥꯏ ꯃꯐꯝꯅꯦꯕ ꯍꯣꯏ ꯑꯊꯣꯀꯟ ꯋꯥꯇꯔ ꯁꯄ꯭ꯂꯥꯏꯒꯤ ꯑꯁꯣꯅꯥꯀꯟꯗ ꯍꯥꯏꯊꯈꯤꯕꯒꯤꯗꯨꯗꯤ ꯑꯥꯔꯕꯤꯟꯅꫭꯏ ꯂꯩꯀꯥꯏꯒꯤꯅꯦꯕ ꯇꯥꯗ꯭ꯔꯣ
ꯎꯝ
ꯋꯥꯇꯔ ꯁꯄ꯭ꯂꯥꯏꯒꯤ ꯑꯁꯣ ꯅꯥꯀꯟꯗ ꯍꯥꯏꯊꯈꯤꯕꯗꯨꯗꯤ ꯑꯥꯔꯕꯤꯟꯅꫭꯏ ꯂꯩꯀꯥꯏꯒꯤꯅꯤ ꯃꯣꯏ ꯂꯩꯀꯥꯏꯗꯨꯗꯤ ꯑꯩꯈꯣꯏꯅ ꯈꯪꯗꯦ ꯑꯣꯅꯥꯀꯟꯒꯤ ꯑꯣꯏꯅꯗꯤ ꯑꯩ ꯀꯥꯈꯠꯐꯝ ꯈꯣꯈꯠꯐꯝ ꯑꯩꯈꯣꯏ ꯉꯁꯥꯏ ꯊꯣꯡꯐꯝ ꯈꯣꯠꯐꯝ ꯆꯥꯐꯝ ꯈꯣꯠꯐꯝ ꯑꯗꯨꯒꯤ ꯑꯣꯏꯔꯗꯤ ꯀꯅꯥꯝꯇ ꯀꯔꯤꯝꯇ ꯍꯥꯏꯔꯛꯀꯗꯕ ꯂꯩꯇ꯭ꯔꯦ ꯑꯗꯨꯒ ꯍꯣꯏ ꯑꯣꯒꯤ ꯑꯩꯈꯣꯏꯅ ꯆꯥꯔꯝꯕ ꯌꯨꯝꯗꯨꯗꯗꯤ ꯅꯨꯡꯉꯥꯏꯇꯦ ꯍꯥꯏꯗꯤ ꯃꯣꯏꯗꯤ ꯀꯩ ꯍꯥꯏꯅꯤ ꯋꯥꯇꯔ ꯁꯄ꯭ꯂꯥꯏꯒꯤ ꯀꯩꯅꯣ ꯑꯣꯏꯅ ꯂꯩꯕꯅꯤꯅ ꯆꯤꯡꯗꯨꯒꯤ ꯑꯣꯏꯅ ꯆꯥꯐꯝꯒꯤꯗꯨꯒꯤ ꯑꯣꯏꯅꯗꯤ ꯊꯣꯡꯐꯝ ꯈꯣꯠꯐꯝꯒꯤ ꯑꯗꯥꯋꯥꯒꯤ ꯑꯣꯏꯅꯗꯤ ꯀꯅꯥꯝꯇꯅ ꯀꯔꯤꯝꯇ ꯍꯥꯏꯔꯛꯀꯗꯨꯕ ꯂꯩꯇꯦ ꯑꯩꯈꯣꯏꯅ ꯀꯥꯏꯈꯤꯕꯅꯤꯅ ꯑꯩꯈꯣꯏ ꯂꯩꯀꯥꯏꯒꯤꯗꯤ ꯑꯩꯈꯣꯏꯅ ꯑꯗꯨꯝ ꯀ꯭ꯂꯥꯞꯀꯤ ꯑꯣꯏꯇꯥꯔꯁꯨ ꯑꯩꯈꯣꯏꯅ ꯑꯗꯨꯝ ꯄꯥꯏ ꯂꯩꯔꯤꯕꯅꯤ
ꯎꯝ
ꯑꯗꯨꯒ ꯀꯔꯤꯝꯇꯥ ꯑꯗꯨꯗ ꯀꯩꯅꯣꯝꯃ ꯁꯦꯝꯒꯠꯁꯦꯗꯤ ꯍꯥꯏꯅꯕꯅꯤ ꯃꯣꯏ ꯑꯩꯈꯣꯏ ꯂꯩꯀꯥꯏꯒꯤ ꯑꯣꯏꯅ ꯀꯩ ꯍꯥꯏꯅꯤ ꯁꯨꯝ ꯒꯥꯔꯗꯦꯟꯃꯛ ꯅꯠꯇ꯭ꯔꯁꯨ ꯁꯨꯝ ꯚꯤꯌꯨ ꯄꯣꯏꯟ ꯑꯣꯏꯇꯥꯔꯁꯨ ꯁꯨꯝ ꯄꯤꯛꯅꯤꯛ ꯀꯩ ꯍꯥꯏꯅꯤ ꯑꯩꯒꯤ ꯆꯩꯔꯥꯎ ꯆꯤꯡ ꯀꯥꯐꯝꯒꯤ ꯇꯥꯏꯞꯇ ꯃꯤ ꯁꯨꯝ ꯀꯥꯐꯝ ꯒꯨꯝꯕ ꯁꯦꯝꯕꯒꯤ ꯇꯥꯏꯞꯇ ꯄ꯭ꯂꯥꯟꯕꯨꯗꯤ ꯍꯥꯏꯅꯕꯅꯦ ꯑꯗꫭ ꯄꯩꯁꯥ ꯄꯥꯏꯃꯟꯗꯗꯅ ꯇꯣꯛꯄ ꯋꯥꯅꯤ ꯃꯤꯒꯤꯗꯤ ꯊꯕꯛ ꯂꯣꯏ ꯆꯠꯅꯕꯅꯤꯅꯦ
ꯎꯝ
ꯋꯥꯇꯔ ꯁꯄ꯭ꯂꯥꯏꯅꯦꯅ ꯁꯥꯕꯒꯤ ꯋꯥꯅꯤ ꯀꯔꯤꯝꯇ ꯁꯤꯖꯤꯟꯅ ꯄꯣꯟꯇꯦꯗꯤ ꯀꯔꯤꯝꯇ ꯍꯦꯛ ꯀꯥꯟꯅꯕ ꯅꯠꯇꯦ ꯊꯥꯏꯅ
ꯑꯩꯈꯣꯏꯒꯤ ꯑꯩꯈꯣꯏ ꯁꯤꯗꯥ ꯑꯃ ꯁꯥ꯭ꯔꯤꯌꯦ ꯑꯩꯈꯣꯏꯒꯤ ꯃꯥꯡꯗ ꯁꯥ꯭ꯔꯤꯌꯦ ꯑꯗꯨꯁꯨ ꯅꯣꯏꯒꯤ ꯑꯗꯨꯃꯥꯏꯅ ꯆꯞ ꯃꯥꯟꯅꯩ ꯃꯣꯗꯦꯜꯗꯣ ꯏꯁꯤꯡ ꯊꯥꯗꯐꯝ ꯈꯣꯠꯄꯐꯝ ꯑꯃ ꯑꯃ
ꯑꯣ ꯅꯣꯏꯒꯤ ꯑꯗꯨꯏ ꯂꯝꯄꯥꯛ ꯀꯤ ꯃꯊꯛꯇ ꯁꯥꯕꯗꫭ
ꯎꯝ
ꯎꯄꯤꯅꯦ ꯅꯍꯥꯟ ꯑꯩꯈꯣꯏꯒꯤ ꯐꯝꯕꯗꯨꯒꯤ ꯃꯃꯥꯡꯗ ꯂꯩꯕꯗꫭ ꯑꫭꯏꯔꯝꯒꯅꯤ
ꯏꯁꯤꯡ ꯑꯁꯣꯝꯗꯥꯏ ꯆꯤꯡꯅꯤ ꯏꯁꯤꯡ ꯄꯨꯈ꯭ꯔꯤ ꯃꯆꯥꯗꯥꯏ ꯈꯪꯗꯦ
ꯅꯣꯏ ꯃꯅꯤꯡꯗ ꯆꯤꯡ ꯂꯩꯗꯥꯏꯅꯦ
ꯆꯤꯡ ꯉꯥꯛꯇꯅꯤ ꯀꯩꯅꯣ ꯑꯩꯈꯣꯏꯁꯦ ꯆꯤꯡ ꯆꯤꯡ ꯉꯥꯛꯇꯅꯤ ꯀꯩꯅꯣ ꯅꯞꯄ ꯂꯩꯔꯤꯁꯦ
ꯆꯦꯡꯒꯨꯝ ꯑꯉꯥꯡꯕꯤ ꯁꯧꯗ꯭ꯔꯣ
ꯍꯥ
ꯆꯦꯡꯒꯨꯝ ꯑꯉꯥꯡꯕꯤ ꯊꯤ ꯆꯠꯇ꯭ꯔꯣ
ꯍꯧꯗꯦꯗ
ꯀꯩꯒꯤ
ꯈꯪꯗꯦ ꯑꯩꯈꫭꯏꯗꯤ ꯍꯧꯗꯦ ꯑꯃ ꯑꯅꯤꯕꯨꯗꯤ ꯍꯧꯔꯝꯒꯗ꯭ꯔꯥ ꯍꯧ ꯍꯧꯗꯦ ꯆꯤꯡꯗꯥ ꯑꯃꯅꯦ ꯆꯤꯡꯗꯥ ꯑꯃꯅꯦ ꯑꯩꯈꯣꯏ ꯆꯤꯡꯗꯁꯦ
ꯎ ꯍꯧꯕ꯭ꯔꯣ ꯋꯥ ꯍꯧꯕ꯭ꯔꯣ
ꯀꯔꯤ
ꯎꯅ ꯑꯅꯝ ꯎꯅ ꯅꯝꯅꯍꯧꯕ꯭ꯔꫭ ꯋꯥꯅ ꯅꯝꯍꯧꯕ꯭ꯔꫭꯕ
ꯎꯅ ꯍꯧꯋꯦ ꯋꯥꯁꯨ ꯍꯧꯋꯦ
ꯎꯝ ꯑꯣ ꯀꯔꯝꯕꯅ ꯁꯨꯝ ꯆꯥꯕ ꯌꯥꯕ ꯀꯔꯝꯕꯅ ꯑꯅꯝꯕ ꯍꯧꯒꯟꯒꯦ ꯁꯤꯅꯤꯗ ꯎꯁꯣꯏꯒꯨꯝꯕ ꯑꯣꯏꯅ ꯐꯨꯛꯅ ꯆꯥꯅꯕ꯭ꯔꯥ ꯆꯤꯡꯗꯗꯤ ꯃꯤ ꯆꯠꯅꯗꯕ꯭ꯔꯕ ꯍꯥꯏꯗꯤ ꯁꯨꯝ ꯎ ꯌꯥꯟꯕ ꯑꯣꯏꯇꯥꯔꯁꯨ ꯋꯥ ꯌꯥꯟꯕ ꯑꯣꯏꯇꯥꯔꯁꯨ
ꯌꯥꯔꯤꯗ ꯃꯁꯥ ꯃꯁꯥꯁꯤꯡꯒꯤ ꯑꯗꯨ ꯂꯩꯖꯔꯤꯕꯅꯤ ꯑꯗꯨꯝ ꯑꯗꯨꯅ
ꯈꯨꯟꯅ ꯆꯩꯗꯕ ꯁꯨꯝ ꯌꯥꯝꯕꯗ
ꯈꯨꯟꯅ ꯍꯥꯏꯁꯦ ꯃꯁꯥꯒꯤ ꯆꯤꯡꯅꯤ ꯀꯩꯅꯣ ꯉꯁꯥꯁꯤꯡ ꯆꯠꯂ ꯂꯩꯔꯅꯦ ꯑꯩꯈꯣꯏ ꯁꯤ ꯆꯤꯡꯅꯤ ꯀꯩꯅꯣ ꯑꯩꯈꯣꯏꯁꯤ ꯌꯥꯟꯖꯕꯗ ꯀꯅꯥ ꯀꯩꯗꯧꯗꯅꯣ ꯈꯨꯟꯒꯤꯁꯨ ꯂꯩꯌꯦ ꯈꯨꯟꯒꯤꯁꯨ ꯆꯤꯡ ꯃꯊꯛ ꯂꯩ ꯀꯤꯍꯣꯡ ꯑꯊꯥꯕ ꯈꯨꯟꯒꯤ ꯃꯤ ꯍꯥꯏꯅꯔꯒ ꯈꯨꯟꯒꯤ ꯍꯥꯏꯅꯔꯒꯅꯦ ꯀꯤꯍꯣꯝ ꯊꯥꯖꯒꯦ ꯈꯣꯠꯆꯒꯦ ꯍꯥꯏꯔꯒ ꯄꯁꯥ ꯊꯤꯔ ꯈꯣꯂꯒ ꯇꯧꯕꯗꯨ ꯎꯝ
ꯀꯃꯥꯏꯅ ꯇꯧꯋꯤ ꯋꯥꯁꯨ ꯍꯧꯋꯦ ꯈꯨꯟꯒꯤ ꯋꯥꯁꯨ ꯍꯧꯋꯦ ꯀꯩꯒꯨꯝꯕ ꯂꯝꯄꯥꯛꯀꯤ ꯁꯦꯝꯕꯩ ꯅꯠꯇ꯭ꯔꯥ ꯈꯨꯟꯒꯤ ꯀꯩꯅꯣꯝꯃ ꯇꯧꯕ ꯃꯇꯝꯗ ꯋꯥꯅ ꯌꯥꯟꯕ ꯎꯗꯨꯅ ꯌꯥꯟꯕꯒꯤꯁꯨ ꯂꯩꯔꯤ
ꯎꯝ ꯊꯣꯔꯥꯈꯟꯒꯤ ꯂꯝꯂꯥꯏꯔꯣꯗ ꯆꯠꯄꯩꯗꯣ ꯂꯝꯕꯤ ꯐꯔꯒꯗꯤ ꯅꯨꯡꯉꯥꯏꯒꯗꯕ
ꯎꯝ
ꯑꯗꯨ ꯂꯥꯛꯄꯅꯦ ꯑꯅ ꯇꯦꯟꯕꯅꯦ ꯑ ꯅꯣꯏ ꯁꯒꯨꯝ ꯈꯣꯛꯇꯩ ꯆꯠꯈꯤꯕꯗꯣ ꯐꯤ ꯌꯣꯜꯂꯝꯃꯤꯔꯕ ꯀꯩꯅꯣꯕ
ꯐꯤ ꯑ ꯑꯩꯈꯣꯏ ꯃꯥꯒꯤ ꯐꯤ ꯊꯥꯕ
ꯑꯗꯨꯝ ꯁꯪꯒꯣ ꯐꯥꯎꯗꯣ ꯑꯗꯨꯝ ꯊꯥꯕ꯭ꯔꯥꯁꯦ ꯅꯣꯏꯅ ꯍꯪꯒꯦ
ꯅꯠꯇꯦ ꯑꯗꯨꯗꯤ ꯁꯕꯣꯝ ꯈꯧꯗꯤ ꯀꯩꯅꯣꯅꯦ ꯍꯤꯗꯥꯛ ꯄꯤꯕꯅꯦ
ꯀꯩ ꯍꯤꯗꯥꯛ
ꯍꯤꯗꯥꯛ ꯑꯩꯈꯣꯏ ꯃꯥꯒꯤ ꯍꯤꯗ ꯃꯣꯏ ꯑꯩꯈꯣꯏ ꯃꯥꯒꯤ ꯃꯆꯦꯒꯤ ꯍꯤꯗꯥꯛ ꯄꯤꯔꯝꯕꯅꯤꯅ ꯍꯤꯗꯥꯛꯀꯤ ꯆꯥꯅ ꯈꯣꯠꯅꯕ ꯋꯥꯔꯦꯡꯒꯥꯅ
ꯅꯣꯏ ꯃꯥ ꯃꯆꯦ ꯑꯗꯨꯗ ꯃꯌꯨꯝ ꯄꯥꯂꯔꯣ ꯍꯥꯏꯁꯦ
ꯎꯝ ꯆꯝꯈꯣꯗ
ꯎꯝ ꯕꯣꯛ ꯈꯨꯡꯅꯧ ꯍꯥꯏꯔꯒ ꯀꯨꯀꯤꯒ ꯌꯥꯝ ꯂꯩꯕꯅꯦ ꯑꯌꯡꯈꯨꯜ ꯈꯨꯟꯧ ꯀꯨꯀꯛꯜ ꯌꯥꯝ ꯂꯩꯕꯅꯦ ꯂꯥꯞꯄꯤ ꯅꯣꯇ ꯅ ꯅꯪ ꯊꯦꯡꯉꯝꯃꯨꯅꯤ ꯌꯨꯝ ꯌꯧꯕꯗ ꯆꯍꯤ ꯀꯌꯥꯗꯅꯣ ꯄꯨꯡ ꯑꯅꯤ ꯑꯗꯨꯋꯥꯏꯗ ꯊꯧꯅꯈꯤꯕꯗꯣ
ꯊꯦꯡꯉꯦ ꯌꯨꯝ ꯌꯥꯎꯕꯗ ꯊꯣꯡꯗꯣꯛꯑꯒ ꯎꯏꯕꯗꯤ ꯎꯏꯕꯗꯤ ꯎꯏꯕꯗꯤ ꯑꯗꯨꯗꯗꯤ ꯎꯏꯗꯦꯕꯀꯣ
ꯎꯝ
ꯑꯗꯨꯗ ꯎꯏꯗꯤ ꯍꯜꯂꯛꯄꯗꯅꯦ ꯎꯏꯁꯦ ꯌꯥꯝ
ꯎꯝ
ꯆꯅꯤ ꯃꯁꯨ ꯋꯥꯔꯦ ꯑꯗꯨꯗꯒꯤ ꯑꯃꯨꯛ ꯎꯔꯤꯄꯣꯗꯤꯤ ꯍꯜꯂꯛꯄ ꯗꯗꯤ ꯐꯠꯇꯕ ꯐꯕ ꯍꯥꯏꯔꯦ ꯑꯩꯁ ꯕꯖꯥꯔꯗꯗꯤ ꯀꯩꯝ ꯇꯧꯗꯦ ꯃꯤꯠꯁꯦ ꯃꯊꯟ ꯃꯊꯟ ꯃꯊꯟꯇ ꯃꯊꯟꯇ ꯈꯨꯝꯖꯤꯟꯖꯈꯤꯕ ꯍꯥꯏꯇꯥꯔꯦ ꯦꯔꯅꯦ
ꯎꯏꯔꯣꯏꯗꯤ ꯈꯜꯂꯒ ꯑꯗꯨꯝ ꯎꯏꯔꯛꯄꯗꯨꯅꯦꯕ
ꯎꯎꯉ
ꯋꯥꯈꯟꯁꯤꯗꯗꯤ ꯎꯏꯔꯣꯏꯌꯦꯅ ꯈꯟꯕꯗꯨꯅꯦꯕ ꯅꯪꯅ ꯅꯪꯅ ꯃꯅꯤꯡꯗ ꯐꯝꯃꯒ ꯇꯨꯝꯒꯦ ꯍꯥꯏꯔꯒꯅ ꯉꯥꯟꯗꯔꯒ ꯀꯣꯟꯁꯤꯂꯒ ꯇꯨꯝꯃꯣ ꯅꯍ ꯍꯥꯏꯌꯦ ꯅꯪꯅ ꯌꯥꯅꯤ ꯌꯥꯅꯤ ꯍꯥꯏꯔꯒ ꯑꯗꯨꯝ ꯀꯞ ꯀꯞ ꯁꯤꯡꯉꯛꯦ ꯅꯥꯀꯟ ꯅꯥꯀꯟ ꯍꯥꯏꯔꯛꯑꯦ ꯍꯥꯏꯕ꯭ꯔꯥ ꯀꯩꯅꯣ
ꯋꯥ ꯕꯖꯤꯛꯁꯤꯕꯨ ꯑꯩ ꯑꯁ ꯀꯔꯝ ꯀꯥꯟ ꯌꯧꯗꯣꯏꯅꯣ ꯈꯟꯕꯗꯀꯣ
ꯎꯝ ꯂꯣꯏꯁꯤꯜꯂꯁꯤꯔꯣ
ꯇꯥꯔꯔꯕꯣ
ꯎꯝ
ꯂꯣꯏꯁꯜꯂꯁꯤ ꯂꯣꯏꯁꯂꯁꯤ
ꯎꯝ ꯑꯗꯣ ꯑꯩ ꯑꯃꯨꯛ ꯇꯧꯔꯛꯀꯦ ꯉꯑꯏꯈꯣ ꯇꯣꯎꯔꯛꯀꯦ ꯍꯥꯏꯗꯤ ꯆꯨꯝ ꯅꯩꯔꯦ
ꯅꯪꯒꯤꯁꯤꯦ ꯂꯣꯏꯔꯕꯁꯤꯅ
ꯂꯣꯏꯔꯦ
ꯂꯣꯏꯔꯦ
ꯎꯝ
ꯑꯣ ꯑꯣ
ꯎꯝ